ꯍꯦꯜꯂꯣ ꯆꯥꯛ ꯏꯁꯤꯡ ꯆꯥꯔꯕꯣ
ꯆꯔꯦ
ꯑꯣ ꯇꯨꯝꯗ꯭ꯔꯤꯕꯣ
ꯎꯝ ꯇꯨꯝꯗꯤꯔꯗꯥ
ꯑꯣ
ꯕꯣꯟ ꯌꯦꯡꯅꯕꯒꯤ ꯀꯣꯏꯂꯥꯡ ꯂꯥꯡꯕꯁꯤꯗ ꯇꯨꯝꯕ ꯌꯥꯗꯗꯅ
ꯑꯣ ꯑꯣ ꯃꯌꯥꯝ ꯄꯣ ꯌꯦꯡꯕ ꯌꯥꯏꯅꯔꯤꯕꯔꯥ
ꯎꯝ
ꯎ ꯑꯣꯔꯦꯡꯕꯣꯜꯁꯤꯗꯗꯤ ꯀꯔꯝꯕꯗ ꯉꯁꯥꯏꯒꯤ ꯈꯔ ꯂꯨꯝꯅ ꯂꯧꯒꯦ ꯑꯃ ꯑꯃꯨꯕꯗ ꯂꯧꯕ꯭ꯔꯣ ꯑꯉꯥꯡ ꯑ ꯑꯉꯧꯕꯗ ꯂꯧꯕ꯭ꯔꯣ
ꯈꯪꯗꯦꯗ ꯑꯩꯗꯤ ꯑꯉꯧꯕꯗꯨꯅꯗꯤ ꯈꯔ ꯄꯥꯝꯕꯅꯤ
ꯑꯥ ꯑꯗ ꯃꯌꯥꯝꯅꯗꯤ ꯑꯃꯨꯗ ꯍꯥꯏꯅꯔꯤꯅꯦ
ꯎꯝ
ꯒꯤꯌꯥꯟ ꯇꯥꯗꯦꯅꯦ ꯑꯗꯨꯗꯤ ꯍꯣꯔꯦꯟꯒꯤꯁꯦ ꯍꯥ
ꯒꯤꯌꯥꯟ ꯇꯥꯗꯦ
ꯎꯝ ꯆꯥꯛ ꯏꯁꯤꯡꯗꯤ ꯇꯣꯛꯑꯕ ꯅꯠꯇ꯭ꯔꯣ
ꯆꯥꯛ ꯏꯁꯤꯡ ꯇꯣꯛꯑꯦ ꯃꯩꯁꯨ ꯅꯨꯡꯉꯥꯏꯇꯦ ꯒ꯭ꯌꯥꯟ ꯇꯥꯗꯦ
ꯑꯣ ꯑꯣ ꯃꯩ ꯅꯨꯡꯉꯥꯏꯇꯕ꯭ꯔꯣ ꯌꯥꯝꯅ
ꯃꯩ ꯅꯨꯡꯉꯥꯏꯇꯦ
ꯑꯣ
ꯉꯁꯥꯏꯗꯩ ꯃꯩ ꯂꯥꯛꯇꯗꯅ ꯍꯌꯦꯡ ꯍꯪꯆꯤ ꯍꯌꯦꯡꯆꯤꯠꯇꯩ ꯃꯩ ꯃꯃꯨꯛ ꯂꯥꯛꯑꯔꯣꯏꯒ ꯇꯧꯏꯤ
ꯑꯣꯏꯁ ꯕꯦꯔꯥꯅꯤ ꯍꯣꯏꯅꯦ ꯑꯗꯨꯗꯤ ꯑꯁ ꯕꯦꯔꯥꯥ ꯑꯗꯨꯣꯏꯅꯤ ꯑꯗꯨꯗꯤ ꯃꯩ ꯍꯥꯏꯁꯤꯅꯗꯤ ꯌꯥꯎꯗ꯭ꯔꯗꯤ ꯑꯩꯈꯣꯏ ꯂꯩꯉꯝꯃꯟꯗꯦꯗ
ꯎꯝ
ꯐꯣꯟꯗꯕꯨ ꯑꯣꯏꯔꯣ ꯇꯤꯚꯤꯗꯕꯨ ꯑꯣꯏꯔꯣ ꯋꯥꯁꯤꯡ ꯃꯦꯆꯤꯟꯗꯕꯨ ꯑꯣꯏꯔꯣ ꯍꯥ ꯐꯦꯟꯗꯕꯨ ꯑꯣꯏꯔꯣ ꯐꯨ ꯃꯩ ꯉꯥꯛꯇꯅꯦꯕ
ꯃꯥꯅꯦ ꯃꯩ ꯉꯥꯛꯇꯅꯦ
ꯃꯩ ꯉꯥꯛꯇꯅꯦ ꯃꯩ ꯌꯥꯎꯗ꯭ꯣꯏꯅꯦ ꯃꯩ ꯌꯥꯎꯗꯗꯤ ꯌꯥꯕ ꯅꯠꯇꯦ
ꯅꯣꯡ ꯈꯛꯇꯛ ꯇꯥꯔꯗꯤ ꯃꯩꯍꯦꯛꯇ ꯅꯨꯡꯉꯥꯏꯇꯦꯗ ꯒꯌꯥꯟ ꯇꯥꯗꯦ
ꯃꯥꯅꯤ ꯃꯥꯅꯤ ꯆꯨꯝꯃꯤ ꯆꯨꯝꯃꯤ ꯑꯗꯨꯁꯨ ꯆꯨꯝꯃꯤ ꯑꯩꯈꯣꯏ ꯒꯤ ꯍꯧꯅꯁꯥꯅꯤ ꯑꯗꯨꯗꯤ ꯎꯝ ꯍꯌꯦꯡꯗꯤ ꯊꯕꯛ ꯆꯠꯇꯣꯏꯔꯣ
ꯊꯕꯛꯁꯦ ꯆꯠ ꯀ ꯆꯠꯄꯨꯗꯤ ꯆꯠꯂꯦ ꯒꯥꯔꯤꯁꯨ ꯌꯥꯗꯕ ꯒꯥꯔꯤꯗꯨ ꯌꯥꯗꯗꯅ ꯁꯦꯝꯃꯤ ꯋꯥꯛꯁꯣꯞꯇ
ꯑꯣ
ꯊꯕꯛꯛꯇꯨ ꯅꯨꯠ ꯉꯁꯤ ꯅꯨꯃꯤꯠ ꯅꯤꯅꯤ ꯍꯨꯝꯅꯤ ꯁꯨꯔꯦ ꯋꯥꯛꯁꯣꯞꯇ ꯂꯩꯕꯅꯤ
ꯑꯣ ꯀꯥꯏ ꯖꯒꯥꯒꯤ ꯋꯥꯛꯁꯣꯞꯅꯣ
ꯁꯤ ꯊꯧꯕꯥꯜ ꯀꯩꯅꯣꯒꯤ ꯑꯁꯤꯒꯤ ꯀꯩꯅꯣꯒꯤ ꯍꯩꯕꯤꯃ ꯈꯣꯡ ꯑꯅ ꯑꯃ ꯂꯩ
ꯑꯣ ꯅꯣꯐꯣꯟꯗꯣ
ꯑꯝ
ꯑꯗꯨꯒꯤ ꯈꯪꯉꯤꯅꯦ ꯑꯗꯨ ꯅꯨꯄꯥꯗꯣ ꯑꯃ ꯀꯩꯅꯣꯗ ꯇꯥ ꯆꯥꯎꯕꯗꯣ ꯅꯠꯇ꯭ꯔꯣ
ꯑ
ꯑꯣ
ꯃꯥꯒꯤꯗ ꯁꯦꯝꯃꯦ ꯑꯗꯣ ꯊꯕꯛ ꯃꯌꯥꯝ ꯆꯤꯜꯂꯤꯔ ꯈꯪꯗꯦ ꯂꯣꯏꯁꯟꯕꯤꯒꯦ ꯂꯣꯏꯁꯟꯕꯤꯒꯦ ꯍꯥꯏꯔꯒ ꯀꯩꯅꯣ ꯇꯧ ꯂꯩꯔ ꯃꯤ ꯑꯇꯣꯞꯄꯩ ꯄꯥꯏꯔꯤꯕ꯭ꯔꯥ ꯀꯩꯅꯣ ꯑꯩ ꯉꯁꯥꯏꯁꯨ ꯆꯠꯂꯨꯏ ꯑꯗꯨꯝ ꯇꯧ ꯂꯩꯔꯦ ꯊꯕꯛ ꯆꯠꯄꯒꯤ
ꯑꯣ ꯑꯗꯨꯗꯤ ꯑꯥ
ꯃꯥ ꯑꯁꯨ ꯑꯃꯁꯨ ꯑꯃꯁꯨ ꯀꯟꯁꯤꯜꯂꯒ ꯃꯥꯏ ꯊꯧꯔꯝ ꯌꯥꯝ ꯂꯩꯍꯧꯅꯤꯡꯉꯥꯏ ꯍꯌꯦꯡ ꯍꯧꯖꯤꯛꯇꯤ ꯍꯣꯂꯤꯗꯦꯁꯨ ꯑꯃꯨꯛ ꯂꯩꯁꯜꯂꯦ
ꯑꯥ ꯑꯣ ꯍꯈꯣꯏꯅꯦ ꯑꯗꯨ ꯃꯥꯁꯨ ꯉꯁꯥꯏꯒꯤ ꯑ ꯁꯨꯇꯤ ꯂꯩ ꯃꯇꯝꯗꯨꯗ ꯊꯕꯛꯇꯣ ꯈꯔ ꯌꯥꯝ ꯇꯧꯍꯧꯅꯕꯅ ꯇꯧꯕꯤꯔꯝꯒꯅꯤ ꯃꯥꯏꯁꯨ
ꯥꯃꯥꯏ ꯃꯥꯥꯏ ꯑꯗꯨꯒꯤꯔ ꯀꯩꯅꯣ ꯃꯤ ꯑꯇꯣꯞꯄꯗ ꯆꯥꯠ ꯈꯤꯗꯅꯕ ꯍꯥꯏꯇꯥꯔꯦꯅꯦ ꯒꯥꯔꯤ ꯁꯦꯝꯐꯝꯝꯒꯤ ꯁꯦꯝꯃꯝ ꯉꯥꯛꯇ ꯂꯩꯔꯕꯅꯤꯅ ꯌꯥꯅꯤ ꯊꯨꯅ ꯇꯧꯕꯤꯒꯦ ꯈꯣꯠꯄꯤꯒꯦꯅ ꯍꯥꯏꯖꯔꯒ ꯄꯥꯏꯁꯪꯈ꯭ꯔ ꯒꯥꯔꯤꯗꯨꯣ ꯁꯤ ꯁꯤꯗꯔꯒ ꯄꯥꯛ ꯂꯣꯏꯁ ꯄꯥꯠ ꯄꯥꯠꯇꯣ ꯁꯤꯗꯣ ꯂꯩꯔꯕꯅꯤꯅ ꯀꯔꯝꯍꯥꯏꯅ ꯊꯧꯔꯨꯒꯦꯁꯨ ꯌꯥꯗꯦ ꯑꯩ ꯄꯨꯔꯒꯦ ꯑꯇꯣꯞꯄꯗ ꯁꯦꯝꯃꯨꯒꯦ ꯍꯥꯏꯕꯁꯨ ꯌꯥꯗꯕ ꯇꯧꯕ ꯒꯥꯔꯤꯗꯨ ꯒꯥꯔꯤꯗꯨ ꯄꯥꯠ ꯄ ꯂꯧꯊꯣꯛꯑ ꯂꯩꯔꯕꯅꯤꯅ ꯑꯗꯨ
ꯌꯥꯔꯦ
ꯑꯁ ꯌꯥꯅꯤ ꯌꯥꯅꯤ ꯂꯣꯏꯅꯤ ꯂꯣꯏꯅꯤꯗ ꯍꯥꯏꯔꯒ ꯑꯗꯨꯝ ꯇꯧꯕ ꯑꯃ ꯂꯩꯔꯤ ꯒ꯭ꯌꯥꯟ ꯇꯥꯗꯦ ꯊꯕꯛꯇꯣ ꯆꯠꯀꯗꯕꯅꯤ ꯊꯕꯛ ꯆꯠꯀꯗꯕꯗꯣ ꯒꯥꯔꯤꯗꯣ ꯂꯩꯇ꯭ꯔꯕꯅꯤꯅ
ꯎꯝ ꯃꯣꯏꯗꯤ ꯌꯥꯔꯣꯏꯗꯣꯏꯅꯦ ꯃꯥ ꯃꯣꯏꯗꯤꯀꯣ ꯁꯣꯝꯗ ꯍꯥꯏꯅꯥꯀꯟꯗ ꯊꯕꯛ ꯆꯠ ꯇꯕꯨ ꯆꯠꯤ ꯃꯣꯏ ꯀꯩꯝ ꯈꯪꯕꯤꯕ ꯅꯠꯇꯦꯕ
ꯈꯪꯕ ꯖꯥꯠꯅꯠꯇꯦ ꯃꯣꯏ ꯍꯌꯦꯡ ꯄꯩꯁꯥ ꯁꯤ ꯇꯥꯔꯦ ꯍꯥꯏ ꯀꯥꯟꯗ ꯄꯩꯁꯥ ꯃꯌꯥꯝ ꯍꯩꯖꯤꯜꯂꯛꯇꯅꯤ ꯁꯤ ꯁꯤꯟꯈ꯭ꯔꯦꯒ ꯑꯗꯨ ꯇꯧꯈ꯭ꯔꯦꯒ ꯑꯗꯥ ꯇꯧꯈ꯭ꯔꯦꯒꯅ
ꯑꯁ ꯃꯣꯏꯒꯤ ꯃꯆꯤꯟꯁꯤꯗꯤ ꯃꯦꯟ ꯉꯝꯕꯟꯇꯦ
ꯎꯝ
ꯉꯝꯒ꯭ꯔ ꯃꯣꯏ ꯃꯆꯤꯟꯁꯤ꯫ ꯇꯥꯗꯣꯏꯅꯤ ꯃꯣꯏ ꯃꯁꯦꯟꯁꯤꯅꯦꯅ ꯑꯩꯈꯣꯏ ꯇꯥꯛ ꯊꯥꯕ ꯇꯛ ꯐꯥꯎꯋꯦ ꯍꯥꯏꯁꯦ꯫ ꯑꯩꯈꯣꯏꯒꯤ ꯀꯩꯅꯣꯁꯦ ꯑꯩꯈꯣꯏꯒꯤ ꯎꯝ ꯑꯩꯁ
ꯎꯝ ꯍꯩꯕꯅꯦ ꯃꯥꯅ ꯍꯩꯕꯅꯦ ꯃꯣꯏꯗꯤ ꯑꯩꯈꯣꯏꯒꯤ ꯃꯤ ꯀꯟꯇ꯭ꯔꯣꯜ ꯇꯧꯕꯁꯤꯀꯣ ꯃꯤꯒꯤ ꯃꯥꯏꯟ ꯀꯟꯇ꯭ꯔꯣꯜ ꯇꯧꯕꯁꯦ ꯍꯩꯈ꯭ꯔꯕ ꯃꯣꯏꯗꯤ꯫
ꯑꯩꯈꯣꯏꯗꯤ ꯅꯣꯡꯐꯥꯗꯣꯛ ꯌꯥꯗ꯭ꯔꯀꯥꯟ ꯇꯧꯕꯅꯤ ꯃꯣꯏꯗꯤ ꯑꯩꯈꯣꯏꯒꯨꯝ ꯃꯌꯥꯝꯌꯥꯝ
ꯃꯥꯅꯦ ꯃꯥꯅꯦ ꯃꯣꯏꯅ ꯍꯦꯖ ꯂ ꯄꯣꯅꯦ ꯃꯣꯏꯗꯤ ꯍꯩꯒ꯭ꯔ ꯃꯣꯏꯗꯤ ꯎꯝ ꯑꯗꯨꯗꯤ ꯊꯕꯛꯁꯦ ꯂꯦꯞꯄꯤ꯫
ꯊꯕꯛ ꯉꯔꯥꯡ ꯅꯍꯥꯟꯗꯩ ꯂꯦꯞꯄꯤ ꯍꯌꯦꯡꯕꯨꯗꯤ ꯂꯥꯛꯑꯣ ꯄꯤꯒꯦꯒꯥꯗꯤ ꯍꯥꯏꯍꯧꯕꯅꯤ ꯑꯣꯏꯗꯣꯏꯕ ꯑꯣꯏꯔꯣꯏꯗꯔꯤꯕ
ꯍꯣꯏ ꯑꯩ ꯑꯗꯨ ꯌꯦꯡꯁꯤꯜꯂꯨꯅꯦ ꯉꯁꯥꯏꯒꯤ ꯑꯩꯈꯣꯏꯅ ꯄꯩꯁꯥ ꯅꯨꯡꯁꯥ ꯌꯥꯝ ꯄꯥꯏꯗꯅ ꯖꯣꯝ ꯖꯣꯝ ꯖꯣꯝ ꯇꯧꯔ ꯂꯩꯕ ꯏꯃꯨꯡ ꯑꯣꯏꯗꯤ ꯐꯕ ꯅꯠꯇ꯭ꯔꯥ ꯑꯩꯈꯣꯏꯗꯤ ꯅꯣꯡꯃꯒꯤ ꯆꯔꯥ ꯇꯥꯔꯒ ꯎꯝ ꯁꯨꯔ ꯆꯥꯕꯅꯤꯅ ꯑꯩꯈꯣꯏꯗꯗꯤ ꯃꯥꯅ ꯉꯁꯥꯏꯒꯤ ꯐꯥꯖꯤꯜꯂ ꯊꯝꯕ ꯍꯥꯏꯁꯦ ꯑꯃꯥꯡꯕ ꯑꯃꯅꯦ ꯑꯩꯈꯣꯏꯗꯗꯤ ꯃꯥꯒꯤ ꯑꯣꯏꯅꯕꯨꯗꯤ ꯇꯣꯡꯖꯕ ꯑꯩꯈꯣꯏꯒꯤꯗꯤ ꯃꯥꯡꯉꯤꯗꯅ
ꯃꯥꯏ ꯇꯣꯡꯖꯔꯤꯅꯤ ꯀꯩꯅꯣ ꯑꯩꯈꯣꯏ ꯑꯗꯨꯃꯥꯏꯅ ꯃꯊꯪ ꯃꯊꯪ ꯂꯧꯁꯤꯜꯂꯒ ꯈꯔ ꯈꯔ ꯅꯨꯡꯉꯥꯏꯒꯗꯕꯗꯨꯅ ꯁꯠ ꯁꯠ ꯃꯣꯏ ꯋꯥꯛꯁꯣꯞꯀꯤ ꯑꯃ ꯂꯩ ꯈꯔ ꯈꯔ ꯉꯥꯏꯗꯕ ꯄꯩꯁꯥ ꯈꯔ ꯐꯪꯒꯗꯕꯅꯤꯅ ꯁꯠ ꯁꯠ ꯁꯠ ꯁꯨꯗꯣꯛ
ꯑꯆꯁꯨꯗꯧꯕ ꯎꯝ ꯑꯗꯨꯗꯒꯤ ꯄꯩꯁꯥꯒ ꯆꯪꯉꯣꯏꯗꯕ ꯄꯩꯁꯥꯒ ꯐꯪꯉꯣꯏꯗꯕ ꯑꯣꯏ ꯇꯥꯔꯗꯤ ꯑꯃꯨꯛ ꯍꯦꯟ ꯀꯨꯏꯍꯟꯈꯤꯗꯣꯏꯅꯦ ꯑꯃꯨꯛ ꯎꯝ ꯃꯣꯏꯁꯨ ꯍꯥꯏꯏꯅꯦ ꯃꯣꯏꯁꯨ ꯈꯪꯉꯤꯅꯦ
ꯈꯔ ꯌꯥꯝ ꯂꯧꯒꯗꯕꯅ ꯈꯔ ꯑꯗꯨ ꯁꯤꯡꯈ꯭ꯔꯦꯒ ꯑꯗꯥ ꯁꯤꯡꯈ꯭ꯔꯦꯒ ꯑꯗꯨ ꯁꯤꯗ ꯂꯩꯇ꯭ꯔꯦ ꯑꯗꯒꯤ ꯆꯦꯟꯒꯗꯕꯅꯤ ꯑꯗꯨ ꯂꯩꯒ ꯑꯗꯥ ꯂꯩ ꯀꯤꯒꯅ ꯑꯁ ꯃꯣꯏ ꯋꯥꯔꯤꯁꯦ ꯒ꯭ꯌꯥꯟꯃꯦꯟ ꯇꯥꯗꯦꯗ ꯄꯣꯠ ꯃꯅꯨꯡꯗ ꯌꯥꯎꯒꯤ ꯐꯨꯠꯕꯣꯜꯅꯤꯅ ꯑꯩꯈꯣꯏꯅ ꯀꯔꯤ ꯁꯤꯟꯒꯦꯁꯨ ꯈꯪꯗꯦ
ꯃꯥꯥꯏ
ꯍꯌꯦꯡ ꯐꯛꯀꯥꯏꯔꯒ ꯌꯦꯡꯕꯁꯨ ꯌꯥꯕ ꯅꯠꯇꯦ
ꯌꯥꯕ
ꯍꯩꯕ ꯅꯠꯇꯕꯅꯤꯅ
ꯂꯤꯂꯣꯡꯗ ꯐꯪꯕ ꯄꯣꯠꯇꯨ ꯊꯧꯕꯥꯟꯗ ꯐꯪꯗꯦ ꯍꯥꯏꯖꯤꯜꯂꯒ ꯂꯧꯕ ꯆꯠꯀꯨꯝꯅꯤꯅꯦ꯫ ꯎꯝ꯫
ꯄꯣꯠꯇꯨ ꯃꯅꯨꯡꯗ ꯁꯤꯁꯤꯡꯍꯟꯈ꯭ꯔꯕꯅꯤꯅ ꯑꯩꯈꯣꯏꯅꯗꯤ ꯈꯪꯗ꯭ꯔꯕꯅꯤꯅ ꯄꯩꯁꯥꯗꯣ ꯄꯤꯗꯣꯏꯅꯤ꯫ ꯑꯗꯨ ꯈꯔꯂꯩꯔꯒ ꯃꯨꯛ ꯌꯥꯏꯒ ꯌꯥꯗ꯫ ꯎꯝ ꯄꯤꯗꯗꯤ ꯒꯥꯔꯤ ꯂꯧꯕ ꯌꯥꯔꯣꯏꯗꯣꯏ ꯃꯤꯅꯦ꯫
ꯄꯤꯗꯗꯤ ꯒꯔꯤ ꯂꯧꯒꯦ ꯌꯥꯔꯣꯏꯗꯣꯏꯅꯦ ꯀꯔꯏꯗꯥꯒꯤ ꯃꯣꯏꯗꯤ ꯄꯨꯔꯥ ꯐꯔꯛꯅꯤ ꯃꯣꯏꯗꯤ꯫
ꯒꯥꯔꯤ ꯂꯧ ꯒꯥꯔꯤ ꯒꯥꯔꯤꯒ ꯄꯨꯒꯦꯒ ꯌꯥꯒꯗꯕ ꯅꯠꯇꯦ꯫
ꯃꯥꯅꯦ ꯃꯥꯅꯦ ꯃꯥꯅꯦ꯫
ꯊꯕꯛꯁꯦ ꯅꯣꯡꯖꯨꯨꯒ ꯀꯩꯅꯣꯒ ꯇꯥꯕꯁꯤꯗ ꯈꯔ ꯁꯨꯍꯧꯒꯗꯕꯁꯤꯁꯨ ꯃꯣꯏꯅ ꯐꯥꯖꯤꯜ ꯂꯩꯔꯦ ꯒꯥꯔꯤ ꯑꯃ ꯂꯩꯇ꯭ꯔꯗꯤ ꯍꯦꯛꯇ ꯂꯥꯏꯟꯗ ꯆꯠꯂꯁꯨ ꯁꯨꯒꯥꯏꯗꯣ ꯑꯊꯦꯡꯕ ꯑꯃ ꯍꯜꯂꯛꯄꯗꯣ ꯂꯥꯏꯟ ꯆꯦꯟꯗꯕꯅꯤꯅꯅꯦ
ꯚꯥꯏ ꯅꯨꯡꯉꯥꯏꯕ ꯊꯕꯛ ꯅꯠꯇꯦ ꯑꯗꯨꯗꯤ ꯇꯧꯗꯝ ꯐꯩꯗ ꯑꯗꯨꯗꯤ ꯒꯥꯔꯤ ꯌꯥꯔꯛꯄ ꯉꯥꯏꯕꯅ ꯐꯩꯌꯦꯕ ꯏꯁꯥ ꯉꯁꯥꯏꯒꯤ ꯊꯕꯛꯁꯤꯗꯤ ꯑꯗꯨꯝ ꯐꯪꯅꯤ ꯏꯁꯥꯃꯨꯛ ꯁꯣꯛꯑꯗꯤ ꯉꯁꯥꯏꯒꯤ ꯑꯦ ꯂꯩꯗꯅ ꯊꯕꯛꯇꯣ ꯀꯅꯥꯅ ꯇꯧꯅꯤ ꯅꯠꯇ꯭ꯔꯣ ꯎꯝ ꯑ ꯅꯪ ꯅꯁꯥꯁꯨ ꯅꯍꯥꯅꯤ ꯑꯗꯨꯅ ꯍꯌꯦꯡ ꯇꯨꯡꯗ ꯅꯨꯄꯤ ꯑꯉꯥꯡ ꯊꯤꯕꯒꯤ ꯋꯥꯔꯤꯁꯨ ꯂꯥꯛꯈꯤꯅꯤ ꯅꯠꯇ꯭ꯔꯣ
ꯎꯝ꯫
ꯑꯗꯨꯅ ꯃꯗꯨ ꯈꯟꯗꯕ ꯌꯥꯗꯦꯕ꯫
ꯃꯥ꯫
ꯑ ꯌꯥꯝ ꯀꯟ ꯌꯥꯝ ꯀꯥꯟ ꯇꯧꯁꯜꯂꯨꯅꯨꯗ ꯀꯧꯁꯨ ꯇꯝ ꯇꯝ ꯫ ꯁꯨꯒꯗꯨꯝ ꯌꯥꯝ ꯋꯥꯠꯂꯤ ꯇꯞ ꯇꯞ ꯇꯧꯁꯤ ꯇꯞ ꯇꯞ ꯇꯧꯁꯤ꯫
ꯎꯝ ꯍꯤꯡꯒꯣꯜ ꯁꯝꯕꯜ ꯁꯨꯗ꯭ꯔꯁꯨ꯫ ꯄꯤꯄꯥ ꯄꯤꯛꯄꯥ ꯁꯨ ꯂꯩꯕꯅꯤꯅ ꯍꯧꯖꯤꯛ ꯏꯟꯖꯥꯡ ꯅꯥꯄꯤꯒ ꯑꯍꯥꯎꯕ ꯐꯪꯕ ꯖꯒꯥ꯫
ꯑꯣ ꯃꯥꯅꯦ ꯆꯨꯝꯃꯦ ꯆꯨꯝꯃꯦꯆꯨꯝ ꯃꯇꯝꯁꯤꯅ ꯍꯥꯏꯇꯥꯔꯦꯀꯣ ꯄꯨꯔꯥ꯫ ꯑꯩꯅ ꯀꯩꯒꯨꯝꯕ꯫ ꯍꯩꯒꯨꯝꯕ ꯀꯩꯒꯨꯝꯕ ꯆꯥꯅꯤꯡꯕ ꯂꯩꯇꯥꯔꯗꯤ ꯑꯩꯉꯣꯟꯗ ꯍꯥꯏꯔꯛꯑꯣ꯫ ꯑꯩꯈꯣꯏ ꯏꯪꯈꯣꯜꯗ ꯍꯩ ꯐꯥꯅ ꯄꯥꯜꯂꯤꯌꯦ꯫
ꯎꯝ ꯑꯩꯈꯣꯏꯗꯤ꯫ ꯍꯩꯗꯤ ꯈꯔ ꯋꯥꯔꯦꯗ ꯐꯪꯗ꯭ꯔꯦ꯫
ꯑꯣꯍꯩ ꯐꯪꯕ
ꯍꯥꯡꯗ꯭ꯔꯦ ꯎꯝ ꯍꯥꯟꯅꯕꯨꯗꯤ ꯄꯥꯜꯂꯝꯃꯦ ꯁꯨꯝ꯫
ꯑꯥ꯫
ꯃꯐꯝ ꯃꯇꯝꯁꯤꯅ ꯌꯨꯝ ꯅꯨꯡ ꯈꯔ ꯁꯥꯖꯟꯅꯔꯛ ꯑꯃꯛ꯫ ꯈꯔ ꯁꯥꯖꯟꯅꯔꯒ ꯂꯝ ꯂꯝꯁꯤꯕꯨ ꯁꯨꯝ꯫ ꯀꯣꯛꯊꯣꯛꯈꯤ ꯁꯨꯝ ꯀꯣꯛꯊꯣꯛꯈꯤ ꯄꯥꯝꯕꯤꯁꯤꯡꯅ ꯁꯨꯝ ꯌꯥꯟꯊꯛꯀꯤ ꯁꯨꯝ ꯌꯥꯟꯊꯛꯀꯤ ꯍꯩ ꯊꯥꯐꯝ ꯅꯥꯞꯐꯝ꯫ ꯃꯐꯝꯗꯨ ꯆꯥꯗꯕ꯫
ꯎꯝ꯫
ꯑꯥ ꯍꯤꯡꯒꯣꯜꯃꯛꯇ ꯍꯩ ꯊꯥꯖꯤꯟꯕꯗꯤ ꯌꯥꯕ ꯅꯠꯇꯃꯤꯅ꯫
ꯑꯁ ꯫
ꯖꯒꯥꯗꯣ ꯏꯟꯖꯥꯡ ꯅꯥꯄꯤ ꯊꯥꯕꯒꯤ ꯌꯣꯡ ꯂꯩꯅꯤ ꯍꯩ ꯄꯥꯝꯕꯤꯗꯨ ꯑꯃꯨꯛ ꯍꯌꯦꯡ ꯏꯟꯖꯤꯟ ꯆꯪꯉꯒ ꯈꯣꯏꯕ ꯑꯃꯨꯛ ꯌꯥꯔꯣꯏ꯫
ꯃꯥꯅꯦ ꯃꯥꯅꯦ ꯅꯨꯡꯉꯥꯏꯕ ꯊꯕꯛ ꯅꯠꯇꯦꯗ ꯎꯝ꯫
ꯍꯩꯅꯨꯡ ꯐꯪꯗꯕ ꯍꯥꯏꯁꯤꯁꯨ ꯂꯩꯕꯗ ꯂꯩꯕꯗ꯫
ꯑꯁ ꯑꯗꯨꯗꯤ ꯋꯥꯅꯤ ꯑꯗꯨꯗꯤ ꯋꯥꯅꯤ ꯀꯩꯅꯣ ꯇꯧ ꯑꯩꯉꯣꯟꯗꯒꯤ ꯈꯔ ꯉꯁꯥꯏꯒꯤ ꯂꯧ ꯂꯥꯛꯑꯣ꯫ ꯑꯩ ꯍꯦꯛꯑꯝꯒꯦ ꯍꯩ ꯈꯔ꯫ ꯍꯩꯁꯤꯁꯨ ꯌꯥꯝꯅ ꯀꯥꯟꯅꯕ ꯆꯤ ꯆꯤꯟꯖꯥꯛ ꯑꯣꯏ ꯂꯩꯔꯝꯃꯦꯅꯦ ꯍꯩꯁꯤꯁꯨ ꯉꯁꯥꯏ ꯋꯥ ꯍꯩ ꯋꯥꯠꯄꯁꯨ ꯌꯥꯗꯦꯕ ꯑꯩꯈꯣꯏ ꯍꯛꯆꯥꯡ ꯕꯣꯗꯥꯁꯤꯗ꯫ ꯑꯗꯨꯅ ꯍꯩꯒꯤꯁꯨ ꯑꯆꯧꯕ ꯔꯣꯜ ꯑꯃ ꯌꯥꯎꯔꯤꯑꯕ꯫
ꯎꯝ꯫
ꯑꯗꯨꯅ ꯉꯁꯥꯏꯒꯤ ꯍꯩꯁꯦ ꯆꯥꯗꯕ ꯌꯥꯗꯕꯅꯦ ꯍꯩꯁꯦ ꯑꯗꯨꯅ꯫ ꯃꯇꯝ ꯐꯪꯉꯀꯥꯟꯗ ꯀꯣꯏꯊꯣꯔꯎꯑꯣ ꯑꯩꯈꯣꯏꯗ ꯑꯗꯣ ꯑꯥ꯫ ꯑꯩꯗꯣ ꯈꯔ ꯉꯁꯥꯏꯒꯤ ꯑꯩꯗꯅ ꯈꯔ ꯀꯨꯏꯅ ꯆꯥꯛ ꯀꯣꯟꯅꯅꯕ ꯍꯥꯏꯇꯥꯔꯦ
ꯎꯝ
ꯑꯗꯨꯒꯤ ꯀꯣꯟꯅꯅꯕꯗꯨꯣ ꯂꯧꯈꯣꯕ ꯑꯩꯈꯣꯏꯗꯒꯤ
ꯎꯝ
ꯎꯝ ꯑꯗꯨ ꯀꯩꯅꯣꯗꯤ ꯃꯥꯡꯗ ꯅꯪ ꯒꯥꯔꯤ ꯑꯅꯧꯕꯨꯝ ꯂꯣꯏꯅ ꯂꯩꯅ ꯇꯧꯕꯝꯕꯣ ꯀꯃꯥꯏꯅ ꯇꯧꯔꯒꯦ
ꯂꯧꯔꯝꯃꯦ ꯊꯧꯔꯝꯃꯦ ꯑꯃꯅꯪ ꯋꯥꯏ ꯏꯃꯥꯟꯅꯕ ꯑꯃꯅꯪ ꯋꯥꯏ ꯑꯃꯅꯪ ꯋꯥꯏ ꯊꯧꯕꯗ꯫ ꯃꯄꯨꯗ ꯁꯦꯝꯃꯤ ꯑꯗꯨꯅ ꯑꯃꯨꯛ ꯌꯥꯏ ꯑꯃꯨꯛ ꯀꯩꯀꯥ ꯀꯩꯀꯥ ꯈꯔ ꯑꯃꯨꯛ ꯊꯦꯡꯖꯤꯜꯂꯝ꯫ ꯈꯔ ꯊꯤ ꯍꯥꯏ ꯍꯥꯏꯗꯣꯛꯇ꯭ꯔꯕ꯫ ꯑꯩꯅ ꯊꯧꯔꯛꯀꯥꯟꯗꯗꯤ ꯌꯥꯔꯛꯇ꯭ꯔꯦꯗꯣ꯫
ꯑꯥ ꯑꯣ ꯃꯣꯏꯅꯦ ꯃꯣꯏꯅꯦꯁꯨ ꯍꯥꯏꯗꯣꯛꯇꯕ꯫
ꯈꯥꯏꯗꯣꯛꯇ꯭ꯔꯦ ꯁꯨꯝ ꯊꯧꯔꯦ ꯁꯨꯝ ꯊꯧꯔꯦ ꯑꯃꯨꯛ ꯉꯥꯏꯍꯥꯛ ꯃꯨ ꯋꯥꯏꯒꯤ ꯂꯩꯔꯕꯅꯤꯅ ꯄꯤꯗ꯭ꯔꯗꯤ꯫ ꯀꯩꯕꯨ ꯍꯥꯏꯔꯨꯅꯤ ꯑꯁ ꯑꯁꯤꯗꯕꯨ ꯆꯧꯒꯦ ꯑꯁ ꯅꯨꯄꯤ꯫ ꯅꯨꯄꯤ ꯑꯝꯇ ꯎꯅꯔꯨꯒꯦꯅ ꯍꯥꯏꯔꯨꯅꯤ꯫ ꯄꯤꯎꯨꯗ꯭ꯔꯦ ꯑꯃꯨꯛ ꯀꯥꯎꯅꯔꯨꯗ꯭ꯔꯤꯕ ꯑꯗꯨꯃꯥꯏꯅ ꯄꯤꯁꯜꯂꯨꯔꯦ ꯃꯣꯏꯗꯤ꯫ ꯒꯥꯔꯤꯒꯥꯗꯣ ꯀꯃꯥꯏꯅ ꯇꯧꯔꯤꯒꯦꯅꯇ ꯊꯥꯎꯇꯪ ꯍꯥꯟꯕꯣꯏ ꯍꯥꯟꯗꯕꯣꯏ ꯑꯗꯨꯝ ꯊꯧꯕꯅꯤꯗꯣ꯫
ꯑꯩꯁ꯫
ꯑꯗꯨꯅ ꯄꯊꯧꯊꯧꯗ ꯊꯧꯕꯅꯤꯅ ꯑꯩꯅ ꯊꯧꯕ ꯀꯥꯟꯗ ꯌꯥꯔꯛꯇ꯭ꯔꯦ꯫
ꯑꯥ
ꯀꯔꯤꯗꯣ ꯏꯁꯇꯥꯔꯠ ꯇꯧꯕ ꯈꯣꯠꯄꯕꯨ ꯌꯥꯔꯛꯇ꯭ꯔꯦ ꯑꯗꯩꯗꯤ ꯑꯁ ꯀꯥꯟꯅ ꯐꯣꯠꯇꯦꯗ ꯁꯤꯗꯤ ꯑꯩꯅ ꯌꯣꯟꯊꯣꯛꯑꯒꯦꯅ ꯌꯣꯟꯊꯣꯛꯈ꯭ꯔꯕꯅꯦ ꯑꯩꯅ
ꯑꯣ ꯑꯣ ꯑꯗ ꯑꯃꯃ ꯑꯃꯃꯨꯛ ꯂꯧꯕ ꯅꯠꯇ꯭ꯔꯒ ꯇꯣꯛꯑꯕ ꯂꯧꯗꯕ ꯑꯝꯇ
ꯑꯃꯗ ꯑꯃ ꯂꯧꯔꯦ
ꯑꯥ
ꯑꯃ ꯂꯧꯕꯗꯨꯁꯨ ꯇꯦꯛ ꯇꯦꯛ ꯊꯧꯅꯕꯗ ꯉꯍꯥꯟ ꯊꯕꯛ ꯆꯠꯄꯗ ꯑꯗꯨꯁꯨ ꯌꯥꯔꯛꯇꯗꯅ ꯈꯪꯗꯦꯅꯦ ꯒꯥꯔꯤꯖꯦ ꯃꯅꯨꯡ ꯃꯄꯥꯟ ꯂꯣꯏ ꯁꯤꯗꯣꯛꯑꯒ ꯎꯔ ꯂꯩ ꯌꯥꯕ ꯅꯠꯇꯕꯅꯤꯅ
ꯃꯅꯦ ꯆꯨꯝꯃꯤ ꯆꯨꯝꯃꯤ
ꯌꯣꯟꯅꯕꯅꯤꯅ ꯐꯔꯕꯅꯤ ꯑꯩꯒꯤꯁꯦ ꯑꯁ ꯀꯔꯤꯝ ꯇꯧꯗ꯭ꯔꯤꯕꯅꯤꯗ ꯐꯔꯕꯅꯤꯗ ꯆꯤꯡꯁꯤꯟ ꯅꯨꯡꯁꯤꯟ ꯀꯩꯅꯣ ꯇꯧꯗ꯭ꯔꯤ ꯃꯤ ꯊꯧꯕꯗ ꯀꯩꯁꯨ ꯇꯧꯔꯣꯏ ꯍꯥꯏ ꯌꯣꯜꯂꯛꯏꯅꯤꯗꯣ
ꯃꯥꯅꯦ ꯃꯥꯒꯤ ꯃꯥꯅꯦꯣꯏ ꯃꯣꯏꯒꯤ ꯕꯁ ꯂꯩꯐꯦꯗ
ꯃꯃꯟꯗꯣ ꯃꯌꯥꯝ ꯄꯩꯁꯥ ꯄꯥꯏꯗꯅ ꯁꯣꯔꯨꯝꯗ ꯌꯦ ꯍꯦꯛꯇ ꯂꯧꯔꯒ ꯊꯧꯕꯗꯨ ꯉꯝꯗꯕꯅꯤꯅꯅꯦ ꯑꯗꯨ ꯉꯝꯃꯗꯤ ꯁꯣꯔꯨꯝꯗꯩ ꯂꯧꯔꯗꯤ ꯑꯥꯟꯕꯝꯕ ꯂꯧꯔꯗꯤ ꯈꯔꯗꯁꯨ ꯀꯨꯏꯅ ꯊꯪꯅꯅꯤꯗꯅ ꯑꯗꯨ ꯉꯝꯗꯕꯣꯏꯅ ꯃꯣꯏꯅ ꯍꯥꯏꯒ ꯂꯧꯕꯅꯤꯅ ꯑꯇꯩ ꯌꯥꯔꯛꯇꯦ ꯑꯇꯩ ꯒ꯭ꯌꯥꯟ ꯇꯥꯗꯦ ꯁꯦꯝꯃꯗ ꯁꯦꯝꯕꯗ ꯒꯥꯔꯤꯁꯤ ꯒ꯭ꯌꯥꯟ ꯇꯥꯗꯦ ꯑꯃꯟꯕꯁꯦ ꯄꯩꯁꯥ ꯄꯥꯏꯗꯕ ꯑꯩꯈꯣꯏꯅ ꯊꯧꯕ ꯋꯥꯅꯤ ꯊꯧꯔꯣꯏꯗꯕꯅꯤ ꯃꯥꯏ ꯁꯦꯝꯅꯕ ꯍꯣꯠꯅꯕꯗ ꯍꯟꯕ ꯃꯃꯜ ꯆꯪꯉꯦ
ꯃꯥꯅꯦ ꯃꯥꯅꯦ ꯃꯥꯅꯦ
ꯍꯌꯦꯡ ꯁꯦꯝꯍꯧꯔꯤꯗꯨꯁꯨ ꯄꯩꯁꯥ ꯂꯨꯄꯥ ꯂꯤꯁꯤꯡ ꯇꯔꯥ ꯇꯔꯥꯃꯉꯥ ꯍꯥꯏꯍꯧꯔꯦ ꯃꯌꯥꯝ ꯍꯥꯏꯍꯧꯔꯦ
ꯑꯣ ꯑꯗꯨ ꯄꯩꯁꯥꯗꯨꯣ ꯑꯃꯨꯛ ꯉꯁꯥꯏ ꯑꯗꯨꯝꯨ ꯊꯧꯔꯥꯡꯅ ꯇꯧꯗꯣꯏꯅꯤꯅꯦ ꯑꯃꯨꯛ
ꯎ ꯑꯁ ꯊꯥ ꯑꯃꯨꯛ ꯆꯥꯡ ꯆꯪꯉꯤ ꯑꯃꯨꯛ ꯇꯥꯟꯗꯣꯏꯅꯤ ꯄꯩꯁꯥꯑꯒ ꯑꯩ
ꯇꯣꯂꯣꯞ ꯆꯥꯕ ꯅꯠꯇꯕꯤꯅ ꯑꯩꯈꯣꯏꯗꯤ ꯁꯦꯚꯤꯡ ꯁꯦꯚꯤꯡꯒꯤ ꯇꯧꯕ ꯉꯝꯗꯕ ꯍꯥꯏꯕꯗꯤ
ꯃꯥꯅꯦ
ꯇꯣꯂꯣꯞ ꯆꯥꯔꯒ ꯊꯕꯛ ꯏꯟꯈꯥꯡ ꯇꯧꯔ ꯂꯩꯔꯗꯤ ꯊꯥꯒꯤ ꯁꯣꯏꯗꯕꯤ ꯂꯥꯛꯏꯗꯥꯅ ꯑꯩꯈꯣꯏꯗꯤ ꯁꯨꯔꯥ ꯆꯥ ꯑꯩꯈꯣꯏꯗꯤ ꯁꯨꯔꯥ ꯆꯥꯕꯅꯤꯅ ꯑꯩꯅ ꯅꯣꯡꯃꯒꯤ ꯁꯨꯔꯨꯅꯤ ꯑꯗꯨ ꯂꯩꯇꯦ ꯑꯃꯨꯛ ꯍꯥꯏꯅꯤ ꯊꯥꯎ ꯂꯩꯇꯦ ꯑꯃꯨꯛ ꯍꯥꯏꯅꯤ ꯑꯗꯩ ꯏꯟꯖꯥꯡ ꯂꯩꯇꯦ ꯑꯃꯨꯛ ꯍꯥꯏꯅꯤ ꯑꯗꯥꯒꯤ ꯃꯔꯨꯞ ꯑꯃꯨꯛ ꯂꯥꯛꯁꯤꯜꯂꯛꯀꯥꯅꯤ
ꯃꯥꯅꯦ
ꯑꯗꯩ ꯏꯃꯥꯟꯅꯕꯖꯤꯡꯒꯤ ꯄꯣꯌꯦꯡ ꯆꯥꯌꯦꯡ ꯂꯥꯛꯁꯤꯜꯂꯛꯀꯥꯅꯤ ꯑꯗꯨꯗꯥ ꯆꯠꯅꯕ ꯍꯣꯠꯅꯕꯗꯥ ꯄꯩꯁꯥꯒꯥ ꯑꯝ ꯂꯦꯝꯍꯧꯕ ꯅꯠꯇꯦ ꯊꯥꯝ ꯒꯥꯁꯦ
ꯃꯥꯅꯦ ꯃꯥꯅꯦ ꯑꯗꯨꯅꯗꯤ ꯀꯥꯏꯗꯥꯒꯤ ꯕꯥꯏꯛ ꯊꯧꯕ ꯑꯗꯨꯗꯤ ꯍꯥꯥ ꯅꯣꯏ ꯀꯥꯔ ꯍꯧꯕꯗꯨꯗꯤ ꯋꯥꯈꯜ ꯂꯥꯞ ꯑꯃ ꯂꯩꯈ꯭ꯔꯣ ꯑꯗꯣ ꯑꯗꯨꯅꯦꯕ ꯇꯧꯗꯣꯏꯁꯦ ꯌꯥꯔꯣꯏꯗꯣꯏꯅꯦꯕ ꯎꯝ ꯑꯗꯨ ꯀꯩꯅꯣꯗꯣ ꯍꯧꯖꯤꯛꯀꯤꯗꯣ ꯍꯧꯖꯤꯛꯀꯤ ꯀꯩꯅꯣꯗꯣ ꯂꯑꯣ ꯅꯪꯒꯥꯔꯤ ꯁꯦꯝꯕ ꯂꯥꯛꯄꯒꯤꯗꯣ
ꯑꯣ ꯂꯥꯛꯀꯦ ꯒꯥꯔꯤꯗꯣ ꯍꯌꯦꯡꯗꯣ ꯍꯌꯦꯡꯂ ꯀꯩꯅꯣꯝꯇ ꯀꯣꯏꯊꯣꯛꯜꯂꯨꯔꯦꯗ ꯒꯥꯔꯤꯗꯣ ꯂꯣꯏꯔꯕ꯭ꯔꯥ
ꯎꯝ ꯌꯥꯏ ꯌꯥꯏ ꯌꯥꯏ ꯂꯥꯛ ꯌꯥꯏꯗꯣ ꯂꯣꯏꯕ ꯌꯦꯡꯉꯣ ꯑꯗꯨꯒ ꯑꯩꯈꯣꯏꯔꯣꯝꯗꯪ ꯀꯣꯏꯊꯣꯔꯛꯑꯣ
ꯎꯝ ꯏꯟꯖꯥꯡ ꯅꯥꯄꯤꯖꯨ ꯈꯔ ꯍꯦꯛꯂꯛꯀꯗꯕꯗꯣ ꯀꯩꯁꯨ ꯌꯥꯝꯅꯗꯤ ꯄꯥꯟꯗꯦ ꯈꯔꯗꯤ ꯑꯗꯨꯝ ꯍꯦꯛꯂꯛꯀꯦ ꯑꯩꯁꯨ ꯑꯍꯥꯎꯕꯗꯤ ꯌꯥꯝ ꯄꯥꯟꯗꯦ ꯍꯥꯏꯗꯤ
ꯑꯣ ꯀꯩꯁꯨ ꯀꯥꯏꯗꯦ ꯀꯩꯁꯨ ꯀꯥꯏꯗꯦ ꯈꯔ ꯑꯗꯨꯝ ꯈꯔ ꯑꯗꯨꯝ ꯑꯂꯩꯕ ꯈꯔꯗꯣ ꯄꯥꯏꯁꯤꯜꯂꯣ ꯑꯗꯨ ꯃꯈꯣꯏꯗꯥꯖꯤ ꯑꯩꯈꯣꯏꯅ ꯑꯩꯅ ꯉꯝꯕꯒꯤꯗꯣ ꯂꯣꯏꯅ ꯍꯦꯛꯁꯜꯂꯝꯃꯒꯦ ꯅꯠꯇ꯭ꯔꯥ